ꯑꯕꯣ
ꯇꯥꯔꯦ ꯍꯧꯖꯤꯛꯇꯤ ꯇꯥꯔꯦꯀꯣ ꯅ ꯑꯩꯈꯣꯏꯒꯤ ꯅꯦꯠꯋꯥꯔꯛꯅ ꯑꯣꯏꯔꯝꯒꯅꯤ ꯉꯁꯥꯏꯅꯤꯗꯣ
ꯑ ꯀꯔꯤ ꯇꯧꯕꯤꯔꯤꯒꯦ
ꯎꯝ ꯀꯔꯤꯝꯇ ꯇꯥꯎꯗ ꯅꯪꯗꯤ ꯍꯧꯖꯤꯛꯀꯥꯟ ꯀꯔꯤ ꯀꯔꯤ ꯇꯧꯔꯤꯅꯣ
ꯑꯩꯁꯦ ꯍꯟꯗꯛꯁꯦ ꯑꯁꯦꯡꯕꯗꯤ ꯚꯦꯀꯦꯁꯟ ꯑꯣꯏꯕꯅꯦꯕ
ꯑꯥ
ꯑꯣ ꯑꯩꯈꯣꯏꯁꯦ ꯑꯗꯨ ꯚꯦꯀꯦꯁꯟ ꯃꯅꯨꯡꯗ ꯄꯂꯦ ꯑ ꯄꯤꯀꯦꯗꯤ ꯑꯗꯨ ꯈꯣꯂꯦꯁ ꯑꯃꯨꯛ ꯑꯦꯁ ꯑ ꯑꯃꯨꯛ ꯖꯤ ꯆꯤ ꯆꯗ ꯍꯥꯏ ꯑꯛ ꯀ ꯇꯥꯗꯣ
ꯑꯥ
ꯎ ꯑꯗꯨ ꯆꯠꯍ ꯂꯩ ꯑꯗꯣ ꯉꯁꯤꯅ ꯂꯣꯏꯔꯦ ꯑꯁꯦꯡꯕꯗꯤ ꯉꯁꯤ ꯂ ꯂꯣꯏꯔꯕꯅꯦꯅ ꯑꯩꯅ ꯆꯠꯇ꯭ꯔꯕꯗꯣ
ꯅꯨꯡꯉꯥꯏꯔꯝꯒꯅꯤꯗꯅ
ꯑꯁ ꯋꯥꯒꯖꯔꯤ
ꯋꯥꯗꯤ ꯋꯥꯅꯤꯇ
ꯑꯩꯅ ꯄꯣꯏꯒꯦꯔꯒ ꯍꯣꯠꯄ ꯉꯝꯗꯕꯅꯤ ꯑꯩꯅ ꯑꯗꯨꯝ ꯇꯨꯡꯊꯣꯛꯎꯕ ꯍꯣꯏ ꯗ ꯉꯁꯤ ꯂ ꯂꯁꯤ ꯗꯃꯣꯁꯨ ꯀꯦꯍꯖ ꯋꯥꯔ ꯂꯥꯖ ꯗꯦ ꯑꯣꯏꯕꯅꯤꯅ ꯑꯩꯈꯣꯏ ꯆꯅꯤ ꯅꯀꯣ ꯀꯣꯏꯗꯣ ꯄꯩꯁꯥ ꯈꯥꯏꯒꯠꯔ ꯍꯥꯏꯔꯝꯕꯅꯦ ꯑꯩ ꯑꯗꯨ ꯑꯩ ꯉꯔꯥꯡꯁꯨ ꯏꯁꯥ ꯅꯨꯡꯉꯥꯏꯇꯕ ꯋꯥꯃꯟꯕꯒꯤ ꯃꯣꯏꯒ ꯋꯥ ꯉꯥꯡꯅꯗꯗꯤ ꯇꯨꯃꯤꯟꯅ ꯍꯜꯂꯛꯈ꯭ꯔꯕꯅꯤ ꯊꯦꯡꯌꯨ
ꯎꯝ
ꯑꯗꯣ ꯑꯩ ꯉꯁꯤ ꯁꯠ ꯇꯅꯤ
ꯋꯥꯔꯗꯤ ꯋꯥꯒ ꯋꯥ ꯐꯥꯎ ꯉꯥꯡꯅꯤꯡꯗꯕ ꯃꯇꯝ ꯂꯥꯏꯑꯕꯅꯤꯗ
ꯍꯣꯏ ꯉ ꯀꯁ ꯑꯩ ꯑꯩ ꯃꯣꯏꯒꯗꯤ ꯐꯝꯃꯤꯟꯅꯕꯅꯦꯕ ꯑꯗꯨ ꯃꯣꯏꯒꯗꯣ ꯃꯣꯏꯗ ꯋꯥꯔꯤ ꯍꯥꯏꯔꯒ ꯁꯨꯃꯥꯏꯅ ꯇꯧꯁ ꯁꯨꯃꯥꯏꯅ ꯇꯧꯔꯁ ꯈꯟꯅꯔ ꯂꯩꯕꯁꯦ ꯑꯗꯣ ꯑꯩꯅ ꯋꯥꯃꯟꯕꯒꯤ ꯑꯗꯨꯝ ꯇꯥꯔꯁꯨ ꯍꯥꯏꯅꯤꯡꯗꯕꯗꯣ ꯈꯨꯝꯅꯤꯡꯗꯕꯗꯣ ꯑꯗꯨ ꯑꯗꯨꯁ
ꯑꯗꯨ ꯐꯥꯎꯕꯅꯦ ꯃꯔꯛ ꯃꯔꯛꯇꯗꯤ ꯑꯩꯈꯣꯏꯁꯨ ꯃꯤꯅꯤꯅꯀꯣ ꯃꯇꯝ ꯈꯨꯗꯤꯡ ꯐꯥꯕ ꯅꯠꯇꯦ ꯔꯃ꯭ꯔꯥ ꯑꯒ ꯇꯁꯨꯨꯃꯥꯏꯅ ꯇꯥꯑꯣꯕꯨ
ꯑ ꯑꯗꯣ ꯋꯥꯃꯟꯕꯗꯤ ꯑꯗꯨꯒ ꯉꯔꯥꯡꯗꯤ ꯉꯁꯤ ꯆꯠꯄꯗꯤ ꯌꯥꯕꯅꯦꯦ ꯇꯇꯨ ꯣꯜ ꯍꯧꯒꯠꯄ ꯉꯝꯗ꯭ꯔꯕ ꯄꯨꯡ ꯄꯨꯡ ꯇꯔꯨꯛ ꯍꯥꯏꯥꯏ ꯇꯥꯔ ꯃꯔꯤꯌꯥꯝ ꯇꯨꯝꯝꯕꯗꯨ
ꯑꯣ ꯅꯨꯡꯇꯤꯒꯤꯅ ꯑꯗꯨꯝ ꯌꯦꯡꯕ꯭ꯔꯥꯕꯣ
ꯐꯖꯔꯗꯤ ꯌꯦꯡꯉꯦꯗ ꯀ ꯍꯥꯏꯔ ꯀꯟꯇ꯭ꯔꯤ ꯍꯣꯏꯗꯣ ꯀ ꯍꯥꯏꯁꯤꯔ ꯌꯦꯡꯅꯤꯡꯕ ꯀꯣꯏ ꯑꯣꯏꯔꯗꯤ
ꯍꯣꯏ ꯑꯩꯁꯨ ꯉꯔꯥꯡ ꯁꯨꯃꯥꯏꯅ ꯇꯥꯕꯒꯤꯅꯤ ꯑꯣꯁꯇ꯭ꯔꯤꯌꯥꯗꯣ ꯊꯥꯖꯗ꯭ꯔꯦ
ꯑ
ꯑꯗꯨꯒ ꯑꯍꯥꯟꯕ ꯇꯤꯝꯁꯤꯡꯁꯦ ꯑꯟꯁ ꯃ ꯇꯥꯎꯕ ꯌꯥꯗ꯭ꯔꯦ ꯍꯧꯖꯤꯛ
ꯑꯣ ꯍꯣꯏ ꯍꯣꯏ ꯐꯖꯅ ꯁꯠꯅꯩꯔꯤꯕ ꯃꯣꯏ ꯑꯅꯧꯕ ꯆꯪꯉꯛꯄꯣꯏ ꯎꯝ ꯑꯩꯗꯤꯤ ꯀꯦ ꯆ ꯀꯟꯇ꯭ꯔꯤꯗꯣ ꯀꯩ ꯍꯥꯏꯗ꯭ꯔꯥ ꯐꯖꯅ ꯐꯖꯅ ꯁꯥꯟꯅꯕ ꯀꯟꯇ꯭ꯔꯤ ꯑꯣꯏꯗ꯭ꯔꯥ ꯑꯣꯏꯔꯣꯏꯗ꯭ꯔꯥ ꯑꯗꯨꯝ ꯉꯟꯕꯨ ꯉꯟꯅꯂꯗꯤ ꯑꯗꯨꯝ ꯌꯦꯡꯉꯦꯗ
ꯍꯣꯏ
ꯑꯩꯅ ꯌꯥꯝ ꯌꯥꯝ ꯌꯦꯡꯅꯤꯡꯕ ꯀꯟꯇ꯭ꯔꯤ ꯑꯣꯏꯗ꯭ꯔꯗꯤ ꯑꯗꯨꯒ ꯌꯥꯝ ꯊꯦꯡꯅꯗꯤ ꯌꯦꯡꯉꯦꯗ
ꯍꯣꯏ ꯁꯤꯁꯨ ꯃꯥꯥꯏ ꯑꯗꯣ ꯅꯍꯥꯟꯗꯤ ꯅꯨꯡꯇꯤꯡꯉꯦ ꯑꯗꯨꯝ ꯌꯦꯡꯉꯦ ꯑꯗꯣ ꯉꯔꯥꯡꯒ ꯅꯍꯥꯟ ꯅꯍꯥꯟꯗꯣ ꯑꯗꯨ ꯌꯦꯡꯗ꯭ꯔꯦ ꯇꯨꯝꯅꯤꯡꯕꯒꯤꯀꯣ ꯁꯨꯃꯥꯏꯅ ꯅꯨꯡꯇꯤꯒꯤ ꯇꯥꯎꯕ ꯀꯥꯟꯗ ꯌꯥꯝ ꯋꯥꯕ ꯍꯥꯎꯔꯦ ꯑꯗꯨꯒꯤ ꯑꯩꯅ ꯄꯥꯈꯠꯂꯨꯕ ꯑꯗꯨꯅ ꯑꯩ ꯇꯨꯝꯃꯦ ꯑꯗꯨ ꯉꯔꯥꯡ ꯥꯟ ꯇꯨꯝꯃꯦ ꯑꯗꯣ ꯉꯁꯤꯒꯤ ꯑꯌꯨꯛꯀꯤ ꯍꯧꯀꯜꯂꯒ ꯌꯦꯡꯉꯦ
ꯉꯁꯤ ꯉꯁꯤꯁꯤ ꯍꯌꯦꯡ ꯍꯌꯦꯡꯒꯔꯥ ꯑꯥꯔꯖꯦꯟ
ꯑ ꯍꯌꯦꯡ ꯄꯨꯡ ꯑꯍꯨꯝ ꯃꯈꯥꯏꯗꯀꯣ
ꯑꯁ ꯑꯗꯨꯗꯤ ꯁꯣꯏꯕ ꯌꯥꯗ꯭ꯔꯦꯀꯣ
ꯎꯝ ꯌꯥꯗ꯭ꯔꯦ ꯑꯗꯨꯒ ꯑꯩꯅ ꯈ꯭ꯋꯥꯏꯗꯒꯤ ꯇꯥꯟꯕꯗꯣ ꯇꯥꯟꯕꯁꯦ ꯀꯦꯕꯣ ꯕꯔꯗꯦꯒ ꯀꯣ ꯃꯣꯏꯒ ꯁꯥꯟꯅꯗꯣꯏꯅꯦ ꯑꯗꯨꯅ ꯑꯗꯨꯒ ꯀꯦ ꯕꯔꯗꯦꯁꯨ ꯍꯥꯏꯗꯤ ꯅꯨꯡꯁꯤꯕ ꯐꯥꯎꯋꯦꯕ ꯑꯃ ꯍꯥꯏꯕꯗꯤ ꯃꯣꯏꯒꯤ ꯑꯍꯥꯟꯕꯒꯤ ꯋꯥꯀꯥꯝꯅꯤ ꯍꯥꯏꯔꯀꯥꯟꯗ ꯅꯨꯡꯁꯤꯕꯗꯨꯝ ꯐꯥꯎꯕꯗꯣ ꯃꯣꯏꯒꯤ ꯀꯣꯜꯀꯤꯄꯥꯔꯠ ꯋꯥ ꯃꯣꯏꯒꯤ ꯋꯥꯔꯤꯗꯣ ꯅꯨꯡꯁꯤꯌꯦꯗꯅ ꯑꯗꯨꯒꯤ
ꯐꯔꯤ ꯍꯥꯏꯕ꯭ꯔꯥ ꯑꯁ ꯑꯁ ꯄꯥꯁꯁꯨ ꯊꯧꯋꯦ ꯍꯥꯏꯇꯥꯔꯗꯤ ꯃꯥ
ꯃꯥꯁꯨ ꯑ ꯃꯦꯁꯤꯒꯤ ꯐꯦꯟꯁ ꯑꯆꯕ ꯐꯦꯟꯁꯅꯦꯃ ꯑꯥ ꯃꯥꯗꯤ ꯍꯔꯥꯎꯔꯒ ꯂꯩꯌꯦ ꯍꯧꯖꯤꯛ
ꯍ
ꯑꯩꯗꯤ ꯀꯦꯕꯣ ꯕꯔꯗꯦꯒ ꯄꯣꯔꯇꯨꯒꯥꯜꯒ ꯁꯥꯟꯅꯔꯗꯤ ꯑꯁ ꯅꯨꯡꯉꯥꯏꯇꯅꯦꯅ ꯑꯗꯨ ꯑꯗꯨ ꯈꯥꯟꯗꯒ ꯂꯩꯑ
ꯑ ꯇ ꯄ꯭ꯔꯣꯁꯤꯌꯥꯁꯦ ꯅꯅꯨꯡꯁꯤꯕꯤ ꯅꯅꯨꯡꯁꯤꯜ
ꯑꯩ ꯑꯗꯨ ꯏꯅꯦꯗꯤ ꯀ꯭ꯔꯨꯁꯤꯌꯥꯁꯦ ꯑꯁ ꯉꯁꯤꯗꯤ ꯀꯟꯅ ꯁꯞꯄꯣꯔꯠ ꯇꯧꯔꯔꯣꯏ
ꯃꯣꯏ ꯗꯥꯎꯗꯨ ꯍꯣꯏ ꯑꯍꯨꯝ ꯑꯍꯨꯝꯂ ꯆꯟꯕꯗꯣ ꯑꯣꯞꯁꯥꯏꯠ ꯈꯛꯇ ꯑꯣꯏ ꯑꯗꯨꯝ ꯅꯠꯇ꯭ꯔꯗꯤ ꯃꯣꯏ ꯅꯠꯇ꯭ꯔꯗꯤ ꯃꯣꯏ ꯄꯣ ꯇꯨꯞꯂꯥꯡ ꯂꯩꯥꯏ ꯍꯥꯎ ꯂꯩꯔꯏꯅꯅꯦ ꯁꯖꯦ
ꯃꯣꯏꯒꯤ ꯗꯥꯎꯅꯤ ꯅꯠꯇ꯭ꯔꯗꯤ ꯃꯣꯏ ꯀꯥꯒꯅꯤ
ꯍꯣꯏ ꯂꯥꯁ ꯃꯤꯅꯤꯠꯇ ꯑꯃꯨꯛ ꯆꯟꯈꯤꯕꯗꯨꯁꯨ ꯑꯣ ꯁꯥꯏ ꯑꯣꯏꯔꯝꯕꯗꯣ ꯑꯁ ꯍꯔꯅꯦ ꯁꯤ ꯍꯔꯥꯎꯗꯤ ꯍꯔꯑꯣꯅꯦ ꯁꯕ꯭ꯔꯦꯇꯧ
ꯎꯝ ꯑꯣꯞꯁꯥꯏꯒꯤ ꯅꯨꯄꯥꯗꯕꯣ ꯃꯥꯅ ꯇꯥꯎ ꯕꯣꯜꯒ ꯀꯔꯤ ꯍꯥꯏꯒꯗ꯭ꯔꯥ
ꯑ ꯁꯤꯗ
ꯚꯣ ꯇꯥꯖ ꯇꯥꯎꯗꯕꯒꯨꯝ ꯇꯥꯎꯔꯒ ꯍꯥꯏꯗꯤ
ꯍꯣꯏ ꯑꯗꯨ ꯑꯩꯁꯨ ꯇꯧꯗꯕ ꯑꯃ ꯇꯧꯋꯦ ꯑꯗꯨ ꯃꯣꯏꯅꯗꯤ ꯊꯤ ꯃꯣꯏꯗꯤ ꯊ ꯍꯥꯏꯕ
ꯄ
ꯑ ꯐꯥꯏ ꯂꯩꯠꯇ ꯂꯅꯨꯡꯁꯤ ꯐꯖ ꯑꯗꯨ ꯑꯩ
ꯑꯩꯗꯤ ꯃꯣꯗ꯭ꯔꯤꯛꯕꯨꯅꯤ ꯅꯨꯡꯁꯤꯕꯁꯦ ꯈ꯭ꯋꯥꯏꯗꯒꯤ
ꯑꯝ ꯃꯥꯕꯨꯗꯤ ꯂꯥꯁ ꯑꯣꯏꯔꯅꯤ ꯃꯥꯒ ꯑꯃ ꯑꯃꯁꯨ ꯂꯩꯔꯗꯤ ꯃꯥꯒ ꯑꯗꯨꯅ ꯄꯥꯊ
ꯑꯗꯨꯒꯅꯤ ꯑꯩꯅ ꯈ ꯑꯗꯨꯗꯤꯀꯣ ꯔꯣꯅꯦꯜꯗꯣ ꯊꯣꯛꯇ꯭ꯔꯗꯤ ꯃꯣꯏ ꯆꯥꯡ ꯒꯣꯜꯗꯤ ꯑꯃꯨꯛ ꯆꯜꯂꯔꯣꯏꯅ ꯈꯟꯕꯅꯤ
ꯎꯝ
ꯔꯨꯅꯦꯜꯗꯣꯁꯨ ꯅꯥꯔꯗꯤ ꯃꯣꯏ ꯆꯕ ꯉꯝꯃꯔꯣꯏꯅ
ꯑꯥ ꯑꯥ
ꯃꯥꯁꯦ ꯌꯥꯝ ꯋꯥꯕ ꯃꯥꯜꯂꯦꯕ ꯍꯥꯏꯕꯗꯤ ꯄꯣꯔꯇꯨꯒꯥꯜꯁꯦ ꯔꯣꯅꯦꯜꯗꯣꯁꯤꯅꯗꯗꯤ ꯈꯔ ꯅꯨꯡꯉꯥꯏꯅꯤ ꯌꯦꯡꯕ ꯀꯥꯟꯗꯗꯤ ꯂꯦꯐ ꯋꯤꯡꯒ ꯃꯤ ꯂꯩꯔꯝꯗꯦ ꯑꯦ ꯍꯣꯏ ꯃꯥ ꯃꯥꯕꯨ ꯊꯥꯖꯕ ꯌꯥꯗ꯭ꯔꯤꯕ ꯍꯧꯖꯤꯛꯁꯦ ꯍꯥꯏꯕꯗꯤ ꯃꯥ ꯑꯍꯥꯟ ꯑꯣꯏꯕꯅꯤꯅꯀꯣ ꯁꯨꯅꯕ ꯍꯥꯏꯇꯦ ꯍꯥꯏꯕ ꯋꯥ ꯅꯠꯇꯦ ꯃꯥ ꯃꯣꯏꯗꯒꯤꯗꯤ ꯈꯔ ꯑꯍꯥꯟ ꯑꯣꯏꯔꯦꯗꯅ ꯃꯣꯏꯗꯤ ꯃꯣꯏꯒꯤ ꯆꯍꯤꯗꯨꯗ ꯑꯗꯨꯝ ꯆꯠꯂꯦꯗꯅ ꯆꯦꯟꯕꯁꯨ ꯉꯝꯗꯕꯒꯨꯝ ꯇꯥꯎꯋꯦ ꯃꯥ ꯆꯦꯟꯕꯗ ꯑꯣꯏꯕ ꯋꯥꯕ ꯃꯥꯜꯂꯒ
ꯀꯥꯏꯁ ꯃꯥꯁꯦ ꯑꯗꯨꯝ ꯕꯣꯜꯗꯣ ꯈꯛꯇꯪ ꯉꯥꯏꯔ ꯂꯩꯌꯦꯕ ꯇꯤꯝꯕꯨꯗꯤ ꯀꯩꯅꯣ ꯃꯥꯁꯦ ꯃꯇꯦꯡ ꯄꯥꯡꯕ ꯉꯝꯗ꯭ꯔꯦꯕ ꯑꯗꯨꯒꯤ ꯑꯗꯨꯝ ꯉꯥꯏꯔ ꯂꯩꯔꯕꯅꯦꯕ
ꯣꯜ ꯇꯠꯆꯦꯁ ꯀ ꯅ ꯃꯥ ꯣꯜ ꯣ ꯇꯥꯎꯕ ꯈꯨꯗꯤꯡꯗꯣ ꯑꯗꯨꯝ ꯄꯥꯔꯗꯤ ꯌꯥꯝꯃꯔꯣꯏ ꯆꯤꯛꯀꯟꯁꯨ ꯅꯍꯥꯟ ꯐꯥꯔꯁ ꯃꯦꯠ ꯀꯥꯎꯟ ꯇꯥꯎꯕꯗꯣ ꯑꯗꯣ ꯍꯧꯖꯤꯛꯁꯨ ꯇꯥꯎꯔꯗꯤ ꯌꯥꯝꯃꯔꯣꯏ ꯈꯟꯕꯗ
ꯎꯝ ꯃꯤꯁ ꯃꯤ ꯈꯔꯦ ꯑꯃ ꯑꯅꯤ ꯈꯔ ꯃꯥ ꯃꯥꯁꯨ ꯌꯥꯗꯥꯎ ꯌꯥꯗ꯭ꯔꯗꯤ ꯀꯩꯅꯣ ꯍꯒꯁꯦ ꯈꯖꯤꯛꯇꯪ ꯊꯦꯡꯉꯝꯃꯒ ꯇ ꯈ ꯈꯛꯇꯪ ꯇꯧꯑꯣ ꯃꯥꯒ ꯊꯣꯛꯄꯤꯕ ꯁꯤ ꯌꯥꯏꯗꯣ
ꯎꯝ ꯑꯗꯨꯒ ꯉꯁꯤ ꯃꯤꯅꯤꯠ ꯇꯔꯥ ꯂꯩꯔꯝꯕ ꯀꯥꯟꯗ ꯀꯣ ꯃꯤꯅꯤꯠ ꯏꯇꯤ ꯏꯇꯤ ꯁꯨꯃꯥꯏꯅ ꯇꯧꯔꯒꯅ ꯃꯣꯏ ꯃꯥ ꯂꯥꯞꯊꯣꯛꯈ꯭ꯔꯦꯗꯅ ꯆꯥꯔꯀꯥꯟꯗ ꯑꯃꯨꯛ ꯆꯥꯟꯅꯈꯩꯗꯅ
ꯍꯣꯏ ꯍꯣꯏ ꯃꯥꯗꯣ ꯅꯨꯡꯉꯥꯏꯇꯕꯁꯨ ꯇꯧꯕꯒꯨꯝ ꯇꯧꯕ ꯅꯦꯃꯜꯣ ꯄ ꯄꯨ ꯍ
ꯀꯣꯠꯁꯨ ꯈꯥꯡꯕꯒꯤꯅꯤ ꯃꯥ ꯂꯩꯥꯏꯔꯗꯤ ꯌꯥꯔꯔꯣꯏꯅ
ꯁꯦ
ꯃꯥꯁꯦ ꯅꯍꯥꯟ ꯅꯨꯡꯁꯤꯌꯦꯗꯤ ꯇꯥꯎꯕꯅꯤ ꯑꯗꯨꯒ ꯃꯥ ꯏꯒꯣꯗꯤ ꯈꯔ ꯂꯥꯏꯕꯗꯤ ꯂꯥꯏ ꯕ ꯅꯍꯥꯟꯗꯤ ꯑꯩꯅꯦꯜꯗꯣ ꯍꯥꯟꯅ ꯄꯥꯝꯕꯅꯤ ꯌꯥꯝꯅꯀꯣ ꯑꯗꯨꯒ ꯃꯥ ꯏꯒꯣ ꯈꯔ ꯂꯥꯏꯕꯒꯨꯝ ꯇꯥꯎꯕ ꯍꯥꯏꯗꯤ ꯃꯥꯒꯤ ꯋꯥꯔꯤ ꯇꯥꯕ ꯁꯤ ꯑꯃꯨꯛ ꯃꯥꯒꯤ ꯏꯁꯀꯤꯜꯗꯒꯤ ꯃꯥꯗꯤ ꯊꯣꯛꯄꯅꯤ ꯍꯥꯏꯗ ꯑꯗꯨꯒꯤ ꯑꯃꯨꯛ ꯅꯨꯡꯁꯤꯕꯗꯣ ꯃꯥꯗꯤ ꯀꯟꯅ ꯑꯗꯨꯁꯨ ꯆꯪꯕꯅꯤꯗꯅ ꯐꯨꯠꯕꯣꯜꯗ ꯎꯝ ꯑꯗꯨ ꯃꯥꯒꯤ ꯋꯥꯔꯤ ꯇꯥꯕꯒ ꯅꯨꯡꯁꯤꯌꯦ ꯃꯥ ꯁꯞꯄꯣꯔꯠ ꯇꯧꯔꯒ ꯃꯥꯁꯦ ꯑꯦꯇꯤꯇ꯭ꯌꯨꯠꯀ ꯏꯒꯣ ꯈꯔ ꯂꯥꯏꯕꯒꯨꯝꯗ ꯑꯩꯅ ꯄꯥꯝꯅꯩ ꯃꯤꯁꯤ ꯍꯦꯛ ꯃꯤꯁꯤꯕꯨ ꯍꯦꯅꯦ ꯅꯅꯨꯡꯁꯤꯦꯈ꯭ꯔ ꯃꯥꯗꯤ ꯃꯤꯅꯨꯡꯁꯤꯁꯨ ꯈꯥꯡꯉꯦꯗꯅ ꯗꯤ ꯑꯗꯨꯒꯤ ꯑꯩꯗꯤ ꯅꯨꯡꯁꯤꯌꯦꯦꯅ ꯇꯥꯎꯔꯀꯥꯟꯗ ꯉꯁꯤꯒꯤꯁꯨ ꯌꯦꯡꯉ ꯑꯗꯨ ꯃꯥ ꯊꯣꯛꯂ ꯊꯣꯛꯂꯝꯗꯥꯏꯗ ꯅꯨꯡꯉꯥꯏꯇꯕꯒꯨꯝ ꯁꯥꯛꯇꯣ ꯃꯥꯒꯤ ꯆꯥꯛꯇꯣ ꯕꯣ ꯍꯦꯛ ꯆꯠꯂꯀꯥꯟꯗ ꯃꯥꯒꯤ ꯁꯥꯛꯇꯣ ꯀꯔꯤꯅꯣ ꯈꯪꯗꯦ ꯑꯩꯈꯣꯏꯒꯤ ꯋꯥꯈꯜꯗꯒꯤꯅ
ꯀꯂꯣꯝ
ꯐꯪꯗꯦꯗ ꯍꯧꯖꯤꯛ ꯍꯧꯖꯤꯛ ꯂꯦꯝꯍꯧꯕ ꯀꯩꯅꯣ ꯀꯟꯇ꯭ꯔꯤ ꯍꯣꯏ ꯀꯩ ꯍꯥꯏꯇꯥꯔꯦ ꯕꯦꯜꯖꯤꯌꯝꯈꯣꯏꯁꯨ ꯑꯁ ꯌꯥꯝ ꯀꯦꯆ ꯋꯥ ꯆꯪ ꯊꯤꯕꯅꯤꯅꯦ
ꯅꯨꯡꯁꯤꯗ ꯃꯣꯏꯁꯨ ꯀꯥꯗꯕ ꯀꯨꯏꯈ꯭ꯔꯦ ꯀꯣ ꯕ꯭ꯔꯖꯤꯜꯒ
ꯖꯁ
ꯎꯝ
ꯀꯣꯏ ꯂꯅꯨꯡ ꯁꯤ ꯑꯣ ꯆ ꯃꯣꯏꯁꯦ ꯎꯄꯥꯏꯗꯤ ꯂꯩꯗꯧ ꯃꯥꯟꯗꯦꯅꯦ ꯃꯣꯏꯁꯦ ꯋꯥꯗꯧ ꯃꯜꯂꯦ ꯃꯣꯏ
ꯑꯗꯨꯒꯤꯅꯤ ꯈꯔ ꯋꯥ ꯃꯥꯜꯂꯦ ꯑꯁ ꯅꯦꯃꯥꯒ ꯏꯟꯖꯣꯔ ꯆꯥꯎꯗ꯭ꯔꯗꯤ ꯈꯔ ꯐꯒꯗꯕ ꯃꯥꯅ ꯃꯥꯗꯤ ꯖꯨꯔꯤ ꯉꯥꯛꯇ ꯀꯔꯤꯅ ꯈꯪꯗꯦꯃꯔꯁ
ꯑꯣ
ꯏꯅꯥꯎꯅꯨꯄꯥꯒ ꯏꯆꯦꯒꯗꯤ ꯃꯣꯏꯒꯤ ꯋꯥꯔꯤꯗ ꯈꯠꯄ ꯍꯥꯎꯟ ꯑꯩꯒꯤ ꯏꯅꯥꯎ ꯅꯨꯄꯥꯅ ꯅꯦꯃꯥꯔ ꯑꯣꯏꯕ ꯏꯆꯦꯅ ꯑ ꯄꯣꯔꯇꯨꯒꯜ ꯑꯣꯏꯕ ꯅꯦꯗ ꯑꯣꯏꯕ ꯑꯩꯗꯤ ꯈꯠꯇꯦ ꯃꯣꯏ ꯑꯅꯤꯒ ꯈꯠꯇ꯭ꯔꯒ ꯂꯥꯛꯑꯦꯕꯗꯣ ꯑꯩ ꯏꯅꯥꯎ ꯅꯨꯄꯥꯁꯦ ꯃꯦꯁꯤ ꯃꯤꯁꯤꯒꯤ ꯂꯥꯝꯗꯗꯤ ꯃꯥ ꯍꯥꯏꯕ ꯉꯝꯗ꯭ꯔꯦ ꯃ ꯅꯦꯜꯗꯒꯦ ꯇꯊꯤꯔꯒ ꯑꯩꯒ ꯑ ꯃꯥꯁꯨ ꯉꯁꯤ ꯍꯥꯏꯕꯅꯦ ꯃꯥ ꯊꯣꯛꯂꯝ ꯀꯗꯥꯏꯗ ꯀꯩꯅꯣꯝ ꯇꯥꯎꯏꯀꯣꯅ ꯃꯥꯒꯤ ꯁꯥꯛꯇꯨ ꯅꯨꯡꯉꯥꯏꯇꯕꯒꯨꯝ ꯑꯃ ꯇꯥꯎꯋꯦꯅ
ꯑꯥ
ꯀꯥꯏꯕ ꯈꯥꯡꯗꯕ ꯃꯥꯜꯂꯦꯅꯀꯣ
ꯉꯁꯥꯏ ꯈꯠꯅꯔꯒ ꯂꯩ
ꯑꯣ ꯑꯗꯨ ꯀꯄꯗ
ꯌꯥꯝ ꯅꯣꯛꯅ ꯍꯤꯡꯕꯅꯦ ꯑꯩꯗꯤ ꯎꯝ ꯃꯣꯏꯣꯏꯒ ꯦꯠꯇ ꯑꯣꯔꯒ ꯀꯣ
ꯑꯥ
ꯖꯒꯥ ꯄꯣꯔꯇꯨꯒꯜ ꯉꯝꯕꯅꯤꯅ ꯏꯅꯥꯎꯅꯨꯄꯥꯗꯣ ꯅꯦꯃꯥꯔꯒꯤ ꯐꯣꯇꯣ ꯊꯥꯔꯒ ꯅꯦꯃꯥꯔꯕꯨ ꯄꯥꯝꯗꯦ ꯍꯥꯏꯌꯣꯅ ꯍꯥꯏꯕꯅꯤ ꯑꯗꯨꯒ ꯆꯦꯇꯥꯁꯇ ꯊꯝꯈ꯭ꯔꯕꯅꯤ ꯑꯗꯨꯒꯄ ꯑꯗꯨꯒ ꯉꯝꯗꯗꯤ ꯏꯆꯦꯅ ꯕ꯭ꯔꯥꯖꯤꯜꯒꯤ ꯐꯨꯔꯤꯠ ꯀꯣ ꯄꯤꯗꯣꯏꯕ ꯏꯅꯥꯎꯅꯨꯄꯥꯅ ꯗꯨꯑꯣꯏꯁꯨ ꯄꯤꯈ꯭ꯔꯦ
ꯍ ꯑꯣꯝ ꯑꯣ ꯄꯨꯔꯠꯇꯨꯀꯅ ꯉꯝꯗ꯭ꯔꯗꯤ ꯃꯥ ꯍꯥꯞꯇꯣꯏꯕ ꯅꯠꯇ꯭ꯔꯣ
ꯑꯥ ꯅꯠꯇꯦ ꯄꯣꯔꯇꯨꯒꯥꯜꯅ ꯉꯝ꯭ꯔꯗꯤꯌꯦ ꯏꯎꯅꯄꯥꯅꯅ ꯃꯥꯥꯏꯒꯤ ꯐꯣꯇꯣ ꯏꯁꯇꯥꯁꯇꯥ ꯍꯥꯞꯂꯒ ꯀꯣ ꯅꯨꯡꯁꯤꯗꯦ ꯍꯥꯏꯌꯣ ꯍꯥꯏꯕ ꯏꯆꯦꯅ ꯑꯗꯨꯒ ꯄꯣꯔꯇꯨꯒꯜ ꯉꯝꯃ꯭ꯔꯗꯤ ꯑꯨꯃꯥꯏꯅ ꯇꯧꯑꯣ ꯍꯥꯏꯕ ꯄꯣꯔꯇꯨꯒꯜ ꯉꯝꯗ꯭ꯔꯗꯤ ꯏꯅꯥꯎꯅꯨꯄꯥꯒꯤ ꯇꯤꯁꯥꯔꯠ ꯑꯃ ꯂꯩꯕꯤꯌꯣ ꯍꯥꯏꯕ ꯏꯅꯥꯎꯅꯨꯄꯥꯅ ꯄꯣꯔꯇꯨꯒꯥꯜ ꯉꯝꯗ꯭ꯔꯗꯤ ꯕ꯭ꯔꯥꯖꯤꯜꯒꯤ ꯐꯨꯔꯤꯇꯣ ꯍꯧꯖꯤꯛ ꯂꯥꯏꯕꯤꯌꯣ ꯍꯥꯏꯕ ꯑꯗꯨ ꯑꯣꯏꯁꯨ ꯂꯩꯕꯤꯈ꯭ꯔ
ꯂꯩꯕꯤꯈ꯭ꯔꯦ
ꯑꯥ
ꯍꯥ ꯍꯦ ꯍꯥ ꯌꯥꯝ ꯅꯨꯡꯉꯥꯏꯅꯦ
ꯎꯝ ꯅꯍꯥꯟꯁꯨ ꯀꯣꯂꯣꯕꯤꯌꯥꯒ ꯁꯥꯟꯕꯗꯣ ꯄꯣꯔꯆꯨꯒꯥꯜꯒ ꯙ꯭ꯔꯨ ꯇꯥꯈꯤꯕꯗꯣ ꯑꯗꯨꯝ ꯃꯦꯠꯀꯤ ꯗ꯭ꯔꯣ ꯑꯗꯨ ꯅꯨꯃꯤꯠꯀꯤꯁꯨ ꯃꯣꯏ ꯕꯦꯠꯇꯤꯡ ꯇꯥꯕꯅꯦꯕ ꯑꯗꯨꯅ ꯏꯆꯦꯅ ꯄꯤꯗꯕ ꯉꯁꯤ ꯑꯃꯨꯛ ꯇꯩꯅꯑꯕ ꯑꯗꯨꯒꯤ ꯏꯆꯦ ꯎꯄꯥꯏ ꯂꯩꯗꯕꯒꯤ ꯑꯗꯨꯝ ꯄꯤꯔꯦ
ꯍꯦ ꯍꯦ ꯍꯦ ꯌꯥꯝꯌꯥꯝ ꯊꯨꯋꯤꯅꯦ
ꯎꯝ ꯅꯣꯛꯅꯤꯡꯕ ꯋꯥꯅꯤꯗ
ꯍꯦ ꯍꯦ ꯍꯦ ꯅꯪꯁꯨ ꯌꯥꯎꯎ ꯀꯩꯅꯣ
ꯍꯨꯝ ꯍꯨꯝ ꯑꯩꯗꯤ ꯌꯥꯎꯔ
ꯅꯪ ꯌꯥꯎꯦ ꯑꯗꯨꯝ ꯅꯒꯅꯤꯗ ꯅꯪꯗꯤ ꯅꯪꯉꯣꯟꯗ ꯑꯗꯨ ꯀꯤꯔꯝꯃꯅꯤ
ꯀꯤ ꯍꯣꯏ ꯀꯤꯒꯅꯤ ꯍꯥꯏꯕꯗꯤ ꯍꯥꯏꯕꯒꯤ ꯑꯩꯅ ꯉꯁꯥꯏꯗ ꯃꯤꯦꯁꯤ ꯑꯔꯖꯦꯟꯇꯤꯅꯥꯒ ꯐ꯭ꯔꯥꯟꯁꯀ ꯀꯥꯔꯗꯤ ꯑꯁ ꯑꯩꯗꯤ ꯃꯊꯥ ꯁꯥꯔꯦꯅ ꯍꯥꯏꯕ ꯀꯥꯟꯗ ꯅꯍꯥꯟꯄꯟꯅ ꯀꯅꯥ ꯍꯅ ꯉꯝꯒꯅꯤ ꯍꯥꯏꯕ꯭ꯔꯥꯅ ꯁꯨꯃꯥꯏꯅ ꯀꯩꯗꯧꯔꯛꯑꯦ ꯕ꯭ꯔꯥꯖꯤꯜ ꯉꯥꯝꯒꯅꯤ ꯀꯩꯅꯣ
ꯑꯦ
ꯑꯩꯗꯤ ꯐ꯭ꯔꯥꯟꯁꯨ ꯄꯥꯝꯃꯦ ꯑꯗꯨꯒꯤ ꯃꯣꯏ ꯁꯖꯤꯛꯇꯤ ꯐ꯭ꯔꯥꯟꯁ ꯅꯅꯥꯇꯞ ꯑꯣꯏꯦꯗ ꯃꯣꯏꯅ ꯁꯕ ꯎꯝ ꯃꯣꯏꯁꯦ ꯁꯨꯕ ꯌꯥꯝ ꯍꯥꯏ
ꯍꯣꯏ ꯃꯣꯏꯒꯤ ꯀꯩ ꯍꯥꯏꯁꯤꯔꯥ ꯑꯣ ꯃꯣꯏꯁꯦ ꯀꯔꯤ ꯍꯥꯏꯗ꯭ꯔꯥ ꯃꯣꯏꯒꯤ ꯑ ꯀꯔꯤ ꯍꯥꯏꯁꯤꯒꯦ ꯑꯦꯇꯦꯛ ꯇꯧꯕꯥ ꯍꯣꯏꯗꯣ ꯃꯣꯏꯒꯤ ꯁꯥꯏꯀꯔꯈꯣꯏꯗꯣ ꯂꯣꯏ ꯀꯩꯅꯣ ꯌꯥꯝ ꯀꯩ ꯍꯥꯏꯇꯥꯔꯦ ꯌꯥꯝ ꯑꯦꯀ꯭ꯌꯨꯔꯦꯠ ꯑꯣꯏꯕꯗ ꯌꯥꯝ
ꯑꯥ
ꯗꯟ ꯇꯧꯕ ꯈꯣꯏꯗꯣ ꯑꯗꯨꯈꯣꯏ ꯑꯣꯏꯔꯔꯦꯣꯏ ꯑꯃ ꯑꯗꯨꯒꯤ ꯃꯣꯏꯗꯤ ꯑꯗꯨꯒ ꯃꯤꯠ ꯃꯣꯏꯗ ꯀꯩꯅꯣ ꯃꯤꯊꯤꯜ ꯁꯥꯟꯅꯕꯤ ꯃꯈꯣꯏꯁꯨ ꯌꯥꯝ ꯍꯩꯔꯤꯕꯈꯣꯏ ꯑꯣꯏꯕ ꯑꯗꯨꯗꯤ
ꯃ ꯑꯣꯏꯅ ꯁꯦꯅꯥꯕꯗꯨꯗꯤ ꯐꯖꯔꯦ ꯌꯥꯝ ꯏꯁꯄꯦꯟꯗꯨꯗꯤ ꯃꯣꯏꯁ ꯅꯥꯕꯗ ꯎꯗꯦꯗ ꯍꯥꯏꯕꯗꯤ
ꯑ ꯃꯣꯏ ꯏꯁꯄꯦꯟꯁꯤ ꯋꯥꯔꯒ ꯇꯧꯕ ꯂꯩꯅꯦ
ꯑꯗꯨꯒꯤꯅꯤ ꯅꯍꯥꯟ ꯐꯥꯔꯁ ꯃꯦꯁꯇ ꯁꯥꯟꯕꯗꯣ
ꯑꯣ
ꯐꯖꯗꯦꯗꯅ ꯗꯁꯇꯤꯃꯤꯠ ꯂꯥꯏꯕꯒꯤꯅꯦ ꯑꯗꯨ ꯅꯨꯃꯤꯠꯇꯣ
ꯍ ꯑꯗꯨꯒ ꯑꯗꯨ ꯑꯗꯨ ꯑꯔꯖꯦꯟꯦꯟꯇꯤꯅꯥ ꯑꯃꯨꯛ ꯀꯔꯤ ꯍꯦꯁꯔ ꯃꯤꯗꯤ ꯌꯥꯝ ꯌ ꯎꯝ ꯀꯩ ꯍꯥꯏ ꯁꯥꯔꯦ ꯌꯥꯝ ꯁꯣꯟꯕ ꯇꯤꯝ ꯀꯩ ꯍꯥꯏꯇꯥꯔꯦ ꯇꯤꯝꯗꯣ ꯀꯩ ꯍꯥꯏꯈ꯭ꯔꯦ ꯃꯤꯁꯤꯡꯗꯣ ꯌꯥꯝ ꯍꯩꯇꯕꯗꯤ ꯃꯥꯟꯕ ꯑꯗꯨꯕꯨ ꯀꯩ ꯍꯥꯏꯁꯤꯔ ꯕꯣꯜꯁꯦ ꯃꯣꯏꯁꯨ ꯌꯥꯝ ꯌꯥꯝ ꯃꯥꯟꯅꯕ ꯃꯣꯏ ꯇꯤꯝꯃꯦꯠꯁꯤꯡꯅꯤ ꯌꯥꯝ ꯃꯥꯟꯅꯔꯒ ꯄꯁꯦ ꯑꯥ ꯌꯥꯝ ꯑꯦꯛꯁꯄꯤꯔꯤꯌꯦꯟꯁ ꯂꯩꯕ ꯆ ꯌꯥꯝ ꯐꯖꯅ ꯚꯣꯠꯇꯣ ꯄꯥꯏꯕ ꯍꯩꯕꯗꯨꯗꯤ ꯀꯟꯇ꯭ꯔꯣꯜ ꯀꯩꯅꯣ ꯒꯦꯝꯗꯣ ꯀꯟꯇ꯭ꯔꯣꯜ ꯇꯧꯕ ꯍꯩꯕꯗꯨꯒꯤ ꯃꯣꯏꯅ ꯑꯃ
ꯑꯣ
ꯑꯁ ꯍꯪ ꯀꯩꯗ ꯀꯅꯥꯅ ꯃꯛ ꯂꯧꯧꯕꯗ ꯌꯥꯂ
ꯑꯩꯗꯤ ꯐꯥꯏꯅꯦꯜ ꯊꯣꯛꯅꯤꯡꯈ꯭ꯔꯦ ꯀꯅꯥ ꯀꯥꯗꯔꯣ ꯌꯦꯡꯅꯤꯡꯈ꯭ꯔꯦ
ꯑꯩꯗꯤ ꯏꯪꯂꯦꯟꯁꯨ ꯀꯣ ꯏꯪꯂꯦꯟꯁꯨ ꯐꯖꯅ ꯑꯗꯨ ꯁꯥꯟꯅ ꯏꯪꯂꯦꯟꯁꯤ
ꯎꯝ ꯑꯩꯁ ꯑꯗꯨꯅ ꯑꯩ ꯖꯔꯃꯅꯤꯒꯤꯒꯣ ꯀꯤꯄꯔꯗꯣ ꯅꯤꯌꯣꯔꯗꯣ ꯃꯨꯋꯦꯜ ꯅꯤꯌꯣꯔꯗꯣ ꯍꯥꯏꯗꯤ ꯃꯥꯕꯨ ꯅꯨꯡꯁꯤ ꯄ ꯑꯦꯁ ꯃꯥꯁ ꯍꯦ ꯄꯨꯇ ꯇꯥꯎꯈ꯭ꯔꯕꯅꯦ ꯑꯩꯗꯤ ꯃꯥꯕꯨꯗꯤ ꯅꯍꯥꯟꯅ ꯀꯣ ꯅꯨꯡꯁꯤꯌꯦꯅ ꯍꯥꯏꯕꯅꯦ
ꯑ ꯈꯥꯏ ꯂꯩꯗ ꯍ ꯃꯣꯏꯁꯦ ꯀꯔꯤ ꯂꯅꯦ ꯃꯣꯏ
ꯑꯗꯨꯒꯤꯅꯦ ꯌꯥꯝ ꯁꯥꯎꯅꯤꯡꯉ
ꯃꯣꯏꯣꯏ ꯃꯣꯏꯣꯏꯒꯤ ꯑꯃ ꯍꯥꯏꯗꯤ ꯀꯔꯤꯅꯣ ꯃꯣꯏ ꯁꯥꯟꯅꯕ ꯂꯣꯏꯔꯀꯥꯟꯗ ꯀꯩꯅꯣ ꯂꯩꯗ ꯑꯁ ꯀꯅꯥꯎꯇꯤ ꯀꯥꯎ ꯍꯥꯏꯔꯒ ꯇꯜꯂꯒ ꯂꯩꯅ ꯑꯗꯨꯗꯣ ꯃꯣꯏꯒꯤ ꯑꯃ ꯊꯣꯛꯂꯏꯗꯅ ꯑꯗꯨꯒꯤꯅꯥꯇꯤ